ꯍꯜꯂꯣ ꯇꯕꯣ ꯅꯨꯡꯉꯥꯏꯔꯤꯕꯣ
ꯑꯣ ꯅꯨꯡꯉꯥꯏꯔꯤ ꯍꯣꯏ
ꯀꯩ ꯇꯧꯕ꯭ꯔꯣ
ꯇꯨꯝꯃꯒ ꯂꯩꯔꯤꯅꯤꯗ ꯅꯪꯗꯤ
ꯑꯩꯁꯨ ꯕꯣꯜ ꯉꯥꯏꯔꯒ ꯂꯩꯌꯦ
ꯑꯣ ꯄꯨꯡ ꯀꯌꯥꯗ ꯂꯩꯒꯦ ꯕꯣꯜꯁꯤꯕꯣ
ꯉꯁꯤ ꯑꯥ ꯅꯥꯏꯟ ꯊꯥꯔꯇꯤꯗ ꯂꯩꯌꯦ
ꯑꯥ ꯉꯁꯤꯗꯤ ꯉꯥꯟꯂꯦꯅꯦ ꯑꯗꯨꯗꯤ
ꯎꯝ ꯉꯟꯂꯦ
ꯍꯣꯏꯅꯦ ꯄꯨꯡ ꯅꯥꯏꯟꯒꯨꯝꯕ ꯇꯦꯟꯒꯨꯝꯕ ꯑꯗꯨꯋꯥꯏꯗ ꯂꯥꯛꯑꯗꯤ ꯌꯦꯡꯕꯗꯣ ꯈꯔ ꯌꯥꯕ ꯑꯗꯨ ꯅꯠꯇꯕꯤꯗ ꯚꯔꯣ ꯗꯒ ꯑꯅꯤ ꯑꯍꯨꯝꯗꯒ ꯂꯥꯛꯄꯗꯨꯗꯤ ꯑꯩꯁ
ꯎꯝ
ꯌꯦꯡꯅꯤꯡꯗꯦ ꯑꯩꯗꯤ
ꯎꯝ ꯕꯥꯔꯣꯗꯔꯥ ꯄꯨꯡ ꯑꯃꯅꯤꯅ ꯑꯩꯅ ꯄꯥꯝꯕ ꯀꯥꯟꯇ꯭ꯔꯤ ꯂꯥꯛꯂꯗꯤꯀꯣ ꯉꯥꯏꯔꯒ ꯌꯦꯡꯉꯦ ꯑꯩꯗꯤ
ꯑꯣ ꯑꯩꯗꯤ ꯑꯩꯗꯤ ꯑꯃ ꯐꯥꯎ ꯌꯦꯡꯗꯦ
ꯑꯁ ꯀꯩꯒꯤꯅꯣ ꯏꯟꯇꯔꯦꯁ ꯂꯩꯇꯕ꯭ꯔꯥ
ꯂꯩꯇꯦ ꯍꯥꯍꯥꯩ ꯃꯤ ꯃꯤ ꯑꯌꯥꯝꯕꯅ ꯑꯗꯨꯅ ꯕꯣꯜꯗ ꯉꯥꯎꯅꯔꯤꯀꯥꯟꯁꯤꯗ ꯑꯩ ꯉꯥꯎꯗ꯭ꯔꯤꯁꯦ ꯑꯉꯛꯄꯅꯤꯀꯣ
ꯑꯣ ꯑꯣ
ꯑꯩꯒꯤ ꯑꯩꯒꯤ ꯋꯥꯈꯜꯂꯣꯟꯁꯦ ꯀꯔꯤꯒꯤꯒꯤꯔ ꯈꯪꯗꯦ
ꯎꯝ
ꯑꯉꯥꯎꯕꯤ ꯑꯣꯏꯔꯦ
ꯏꯍꯤꯍꯤ ꯉꯁꯤꯁꯨ ꯏꯖꯤꯞ ꯒ ꯀꯣ ꯑꯥꯔꯖꯦꯟꯇꯤꯅꯥꯗꯣ ꯀꯩꯅꯣ ꯁꯅꯥꯅꯤꯕ
ꯃꯤ ꯈꯔꯥ ꯅꯗꯤ ꯉꯁꯤ ꯏꯖꯤꯞꯇ ꯁꯞꯄꯣꯔꯠ ꯇꯧꯗꯕꯗꯤ ꯀꯔꯤ ꯍꯥꯏꯕ꯭ꯔꯥ ꯏꯁꯩ ꯏꯁꯩꯒꯤ ꯕꯨꯛꯇ ꯑꯃ ꯂꯩꯕ ꯃꯥꯜꯂꯤꯅꯦ ꯑꯗꯨꯒꯤ ꯏꯁꯩꯗꯣ ꯁꯨꯛ ꯁꯛ ꯁꯛꯑꯅꯨ ꯀꯛꯀ ꯍꯥꯏꯕꯗꯣ
ꯈꯪꯗꯦꯗ ꯃꯤ ꯃꯤꯒꯤ ꯇꯣꯉꯥꯟ ꯇꯣꯉꯥꯟ ꯁꯄꯣꯔꯠ ꯇꯧꯕꯗꯣ
ꯎꯝ
ꯑꯩꯒꯤ ꯁꯞꯄꯣꯔꯠ ꯇꯧꯕ ꯇꯤꯝꯗꯤ ꯉꯁꯤ ꯁꯥꯟꯅꯗꯦꯗ
ꯑꯥ ꯁꯥꯅꯗꯦ
ꯑꯥ ꯑꯗꯨ ꯑꯣꯏꯔꯁꯨ ꯌꯦꯡꯒꯅꯤ ꯑꯩꯗꯤ
ꯎꯝ ꯊꯌꯦꯡꯅꯤꯡꯕꯒꯤ ꯆꯥꯡꯗꯣ
ꯑꯣ ꯍꯣ ꯕꯣꯜꯗꯗꯤ ꯏꯟꯇ꯭ꯔꯦꯁ ꯂꯩꯏꯕ ꯀꯣ
ꯎꯝ ꯌꯦꯡꯉꯣꯗ ꯌꯦꯅꯤꯡꯕꯁꯤ ꯁꯤꯡꯗꯒꯤ ꯕꯦꯅꯤꯡꯗꯕ ꯑꯩꯅꯕꯨ ꯇꯣꯉꯥꯟ ꯇꯥꯔꯤꯅꯦ ꯍꯧꯖꯤꯛ ꯃꯤꯁꯤꯡꯁꯦ ꯑꯌꯥꯝꯕ ꯂꯣꯏꯅ ꯌꯦꯡꯅꯩꯌꯦꯕ
ꯎꯝ
ꯑꯩꯒꯨꯝꯕ ꯈꯔ ꯀꯔꯤ ꯍꯥꯏꯁꯤꯔꯥ
ꯃꯤꯔꯣꯟ ꯁꯨꯗꯕ ꯍꯥꯏꯒꯗꯔꯥ ꯑꯗꯨꯒꯨꯝꯕꯗꯨꯣ ꯈꯥꯛꯇꯪ ꯅꯦꯕ ꯌꯦꯡꯗ꯭ꯔꯤꯁꯦ ꯀꯔꯤ ꯃꯊꯦꯜ ꯆꯥꯔꯒꯦ ꯅꯣꯏꯗꯤ
ꯉꯁꯤ ꯑꯥ ꯎꯁꯣꯏ ꯆꯥꯔꯦ
ꯑꯁ ꯎꯁꯣꯏꯒꯤ ꯃꯇꯝꯅꯤꯅ ꯆꯤꯡꯗ ꯂꯩꯕ꯭ꯔꯥ ꯑꯗꯣ
ꯎꯝ
ꯎꯝ
ꯅꯣꯏꯗꯤ
ꯑꯩꯈꯣꯏꯗꯤ ꯏꯟꯖꯥꯡꯗꯣ
ꯑꯩꯈꯣꯏ ꯑꯩꯈꯣꯏꯒꯤ ꯌꯦꯟꯁꯥꯡꯁꯦ ꯑꯥ ꯀꯔꯤ ꯍꯥꯏꯕ ꯇꯨꯔꯕꯣꯠ ꯍꯥꯏꯕ꯭ꯔꯥ ꯈꯣꯡꯗ꯭ꯔꯨꯝ ꯃꯥꯟ ꯕꯥ ꯑꯃ ꯂꯩꯕꯗꯣ ꯃꯆꯨꯒ ꯋꯥꯏꯠ ꯇꯧꯔꯒ ꯑꯗꯨꯗꯣ ꯐꯨꯠꯂꯒ ꯆꯥꯏ ꯍꯣꯏ ꯑꯗꯨꯒ ꯑꯂꯨ ꯉꯧꯔꯒ ꯉꯥꯔꯤ ꯍꯥꯞꯇꯕꯤꯗ ꯃꯣꯔꯣꯛ ꯃꯦꯠꯄ ꯑꯃꯒ ꯆꯥꯔꯦ
ꯈꯪꯗꯦ ꯑꯗꯨꯝ ꯆꯥꯔꯦ ꯉꯥꯔꯤ ꯉꯥꯔꯤ ꯑꯩꯈꯣꯏꯁꯦ ꯉꯥꯔꯤ ꯍꯥꯞꯇꯕꯤꯗ ꯃꯣꯔꯣꯛ ꯈꯛꯇꯪ ꯃꯣꯔꯣꯛ ꯀ ꯆꯅꯝꯒ ꯊꯨꯝꯒ ꯑꯜ ꯀꯩꯅꯣ ꯑꯖꯤꯅꯥꯃꯣꯇꯣꯔꯗꯣ ꯑꯗꯨꯒ ꯑꯗꯨꯒꯤ ꯁꯤꯡꯖꯨꯁꯦ ꯑꯌꯥꯝꯕ ꯁꯥꯏꯅꯣꯏ ꯗꯤꯁꯕ꯭ꯔꯥ
ꯍꯣꯏꯗꯤ ꯆꯥꯗꯦ
ꯑꯁ ꯍꯥꯎꯕꯅꯦ ꯑꯗꯣ ꯍꯥꯎꯕꯅꯦ ꯑꯗꯨꯃꯥꯏ ꯆꯥꯔꯒ ꯌꯦꯡꯉꯣ ꯑꯩꯈꯣꯏꯗꯤ ꯃꯣꯔꯣꯛꯀ ꯃꯦꯠꯂ ꯃꯦꯠꯂꯅꯤ ꯍꯥꯏꯔꯗꯤ ꯉꯥꯔꯤ ꯑꯃ ꯐꯥꯎꯕ ꯊꯥꯛꯇ꯭ꯔꯦ ꯊꯝꯗ꯭ꯔꯦ
ꯎꯝ
ꯑꯗꯨꯃꯥꯏꯅ ꯑꯗꯨꯝ ꯆꯥꯔꯦ ꯍꯩꯅꯗꯕꯁꯤꯡꯒꯤꯗꯤ ꯍꯩꯅꯔꯣꯏꯗ
ꯉꯥ ꯉꯥ ꯑꯌꯥꯏꯕ ꯀꯩꯀꯥꯁꯨ ꯍꯥꯞꯇꯕꯤꯗ
ꯍꯣꯏ ꯍꯥꯥꯞꯇꯦ ꯑꯩꯅ ꯍꯥꯏꯔꯤꯕ ꯆꯅꯝꯗꯨꯅꯦ ꯀ ꯊꯨꯝꯃꯤꯅꯦ ꯑꯖꯤꯅꯨ ꯃꯣꯇꯣꯔꯅꯦ ꯃꯣꯔꯣꯛꯅꯦ ꯑꯗꯨ ꯈꯛꯇꯪꯗ ꯐꯖꯅ ꯅꯩꯈꯥꯏꯔꯒ ꯃꯦꯠꯄ ꯊꯨꯝꯗꯤ ꯈꯔ ꯌꯥꯝꯅ ꯊꯝꯕ ꯇꯥꯕ ꯇꯁ ꯇꯧꯋꯣ ꯅꯣꯏꯁꯨ ꯍꯥꯥ
ꯍꯥꯎꯕꯗꯤ ꯍꯥꯎꯔꯝꯒꯅꯦꯕ
ꯍꯣꯏ ꯍꯥꯎꯕꯅꯦ ꯅꯣꯏ ꯆꯥꯗꯕꯒꯤꯅꯦ ꯑꯁ
ꯎꯝ ꯀꯩ ꯀꯩ ꯍꯣꯠꯅꯔꯤꯒꯦ ꯏꯆꯦꯗꯤ ꯏꯆꯦ ꯍꯥꯏꯒ꯭ꯔꯥ ꯁꯤꯁꯇꯔ ꯍꯥꯏꯒ꯭ꯦꯔꯥ
ꯈꯪ ꯑꯩꯁꯦ ꯑꯗꯨꯝ ꯌꯨꯝꯗ ꯂꯩꯔꯦ ꯌꯨꯝꯒꯤ ꯊꯕꯛ ꯑꯗꯨꯝ ꯍꯣꯠꯅꯔꯒ ꯂꯩꯔꯦꯗ ꯃꯧ ꯑꯣꯏꯕꯒꯤꯀꯣ
ꯑꯥ
ꯅꯪꯁꯨ ꯃꯧꯅꯤꯀꯣ
ꯍꯣꯏ ꯃꯧꯅꯦ
ꯑꯁ ꯅꯪꯁꯨꯨ ꯃꯧꯅꯤꯀꯣ ꯍꯥꯏꯔꯒ ꯊꯥꯏꯅꯒꯤ ꯀꯩꯅꯣ ꯐꯤꯂꯝꯗꯣ ꯅꯤꯡꯁꯤꯡꯉꯤꯍꯦ
ꯎꯝ
ꯑꯃ ꯂꯩꯕꯗꯣ ꯐꯤꯂꯝ ꯃꯃꯤꯡ ꯅꯪꯁꯨ ꯃꯧꯅꯤ ꯀꯀꯥ ꯍꯥꯏꯕꯗꯣ
ꯃꯣ ꯑꯣ ꯑꯃ ꯂꯩꯕꯅꯦꯀꯣ
ꯍꯣꯏ ꯑꯗꯨ ꯅꯤꯡꯁꯤꯡꯕ ꯋꯥꯅꯤꯗ ꯅꯪꯁꯨꯨ ꯃꯧ ꯑꯩꯁꯨ ꯃꯧ
ꯎꯝ ꯅꯣꯡ ꯇꯥꯕ꯭ꯔ ꯅꯣꯏꯔꯣꯝꯗ
ꯍꯧꯖꯤꯛꯁꯦ ꯍꯧꯖꯤꯛ ꯐꯖꯅ ꯆꯨꯔꯝꯃꯒ ꯍꯧꯖꯤꯛ ꯇꯣꯛꯈ꯭ꯔꯦ
ꯈꯣꯏꯗꯁꯨ ꯍꯧꯖꯤꯛ ꯈꯔ ꯐꯥꯔꯦ ꯆꯨꯔꯒ ꯀꯣ ꯌꯥꯝ ꯀꯟꯅꯗꯤ ꯆꯨꯗꯕ
ꯌꯥꯝ ꯈꯔ ꯀꯩ ꯍꯥꯏꯁꯤꯔꯥ ꯇꯣꯏꯅ ꯆꯨꯔꯛꯄꯗꯣ
ꯎꯝ
ꯀꯟꯅꯗꯤ ꯆꯨꯗꯕ
ꯅꯣꯏ ꯅꯣꯏꯒꯤ ꯑꯉꯥꯡꯁꯤꯡꯗꯨꯁꯨ ꯅꯣꯏꯒ ꯂꯩꯃꯤꯟꯅꯕ꯭ꯔꯥ
ꯑꯧꯎ ꯂꯩꯃꯤꯟꯅꯩꯌꯦ
ꯎꯝ ꯑꯉꯥꯡ ꯑꯣꯏꯔꯤꯉꯩꯗꯗꯤ ꯑ ꯍꯥꯏꯔꯣ
ꯎꯝ ꯑꯃꯕꯨꯗꯤ ꯃꯕꯣꯛ ꯍꯣꯏꯗ ꯁ꯭ꯀꯨꯜ ꯀꯥꯔꯒ ꯂꯩ
ꯎ ꯃꯕꯣꯛꯍꯣꯏꯅ ꯇꯝꯗ ꯂꯩ ꯕꯔꯥ ꯆꯤꯡꯗ ꯂꯩꯥꯏꯕ꯭ꯔꯥ
ꯇꯝꯗ
ꯑꯥ
ꯑꯩꯈꯣꯏꯅ ꯁꯤꯗ ꯂꯩꯕ ꯆꯤꯡꯗ
ꯎꯝ
ꯅꯣꯏꯗꯤ ꯀꯩ ꯀꯥꯏꯗꯔ ꯆꯦ ꯆꯤꯡꯗꯔ ꯇꯝꯗꯔ
ꯑꯩꯈꯣꯏ ꯂꯩꯔꯤꯁꯦ ꯇꯝꯄꯥꯛꯇ ꯂꯩꯕꯅꯦ ꯑꯗ ꯅꯣꯏ ꯅꯣꯏꯒꯤ ꯅꯣꯏ ꯅꯪꯁꯤ ꯀꯔꯤ ꯍꯥꯏꯁꯤꯔꯥ ꯀꯔꯝꯕꯒꯤ ꯆꯍꯤ ꯂꯣꯡꯒꯥ ꯑꯣꯏꯒꯅꯤ ꯅꯪꯁꯦ ꯑꯩꯉꯣꯟꯗꯒꯤ ꯑꯍꯟꯗꯤ ꯑꯣꯏꯕ꯭ꯔꯥ ꯅꯠꯇ꯭ꯔꯒ ꯑꯉꯥꯡ ꯑꯣꯏꯕ꯭ꯔꯥ ꯍꯥꯏꯕꯗꯣ
ꯅꯪꯅꯦ ꯑꯉꯥꯡ ꯀꯌꯥ ꯁꯨꯔꯦ
ꯑ ꯑꯅꯤ
ꯑ
ꯌꯨꯝ ꯄꯥꯟꯕ ꯆꯍꯤ ꯀꯌꯥ ꯐꯥꯔꯒꯦ
ꯆꯍꯤ ꯑꯩꯗꯤ ꯌꯨꯝ ꯄꯥꯟꯕꯗꯣ ꯉꯟꯅ ꯄꯥꯟꯕ
ꯎꯝ
ꯑꯗꯣ ꯑ ꯅꯤꯄꯥꯟ ꯃꯄꯟ ꯁꯨꯗꯧꯔꯦ
ꯎꯝ ꯀꯨꯏꯔꯦꯅꯦ ꯑꯗꯨꯗꯤ
ꯎꯝ
ꯊꯥꯔꯇꯤꯒꯨꯝꯕ ꯌꯧꯔꯕꯣ
ꯎꯝ ꯌꯧꯗ꯭ꯔꯤ
ꯎꯝ ꯑꯗꯨꯗꯤ ꯃꯥꯟꯅꯒꯦ ꯃꯥꯟꯅꯒꯦ ꯇꯧꯔꯝꯒꯅꯤ ꯑꯗꯨꯗꯤ
ꯃꯥꯟꯅꯕꯔꯥ ꯃꯥꯟꯅꯗꯕ꯭ꯔꯥꯗꯤ ꯈꯪꯗ꯭ꯔꯦ ꯑꯗꯨ ꯃꯥꯟꯅꯒꯦ ꯃꯥꯟꯅꯒꯦ ꯈꯔ ꯈꯔ ꯀꯣ ꯇꯧꯔꯝꯒꯅꯤ ꯏꯃꯥꯟꯅꯕꯤꯅꯤꯅꯦ ꯑꯗꯨꯗꯤ ꯅꯣꯏꯒꯤ ꯅꯣꯏꯒꯤ ꯁꯥꯏꯒ ꯈꯪꯅꯕꯒꯤ ꯋꯥꯔꯤ ꯀꯀꯥ ꯂꯤꯌꯨꯅꯦ ꯈꯔ ꯅꯨꯡꯉꯥꯏꯅꯤꯉꯥꯏ ꯀꯃꯥꯏ ꯊꯦꯡꯅꯕ꯭ꯔꯥ ꯍꯥꯏꯕꯗꯨꯣ ꯌꯥꯝ ꯉꯟꯅꯁꯨ ꯌꯨꯝ ꯄꯥꯜꯂꯤ ꯍꯥꯏ
ꯐꯣꯟ ꯃꯇꯝꯅꯤꯅꯀꯣ ꯐꯣꯟꯗ ꯀꯩꯅꯣꯗ ꯎꯝ ꯃꯥꯒꯤ ꯃꯆꯦ ꯑꯃ ꯈꯣꯏ ꯑꯩꯈꯣꯏ ꯌꯨꯝ ꯃꯅꯥꯛꯇ ꯌꯨꯝ ꯌꯨꯝ ꯄꯥꯜꯂꯕ꯭ꯔꯥ ꯍꯥꯏꯒꯗ꯭ꯔꯥ ꯂꯥꯛꯄ ꯑꯩꯈꯣꯏ ꯏꯅꯦꯒ ꯏꯅꯦꯒ ꯃꯆꯥꯅꯨꯄꯥꯗꯀꯣ ꯈꯣꯏ ꯌꯨꯝ ꯃꯅꯥꯛꯇ ꯑꯗꯨꯒ ꯃꯆꯦꯅ ꯑꯩꯒꯤ ꯅꯝꯕꯔꯁꯦ ꯄꯤ ꯄꯤꯕ
ꯑꯣꯃꯅꯥꯎ ꯃꯅꯥꯎꯗ ꯄꯤꯔꯕ ꯑꯁ ꯃꯆꯦꯅ ꯁꯤꯟꯕꯤꯕꯅꯤꯅꯦ
ꯑꯩ ꯍꯣꯁꯇꯦꯜ ꯂꯩꯕ ꯃꯇꯝꯗꯀꯣ
ꯑꯥ
ꯑꯗꯨꯗꯒꯤ ꯍꯥꯎ ꯍꯧꯔꯒ ꯑꯗꯨꯝ ꯒ꯭ꯌꯥꯟ ꯇꯥꯗꯦꯗ ꯌꯨꯝ ꯕꯥꯟꯕꯁꯦ ꯃꯪ ꯑꯣ
ꯅꯣꯛꯅꯤꯡꯉꯦꯍꯦ ꯍꯩꯁ
ꯃꯪꯒ ꯆꯞ ꯃꯥꯟꯅꯩꯗ ꯎꯝ ꯎꯝ
ꯆꯍꯤ ꯀꯌꯥ ꯑꯗꯨꯋꯥꯏꯗꯒꯨꯝꯕ ꯌꯨꯝ ꯄꯥꯟꯒꯦ ꯅꯪ
ꯅꯥꯏꯟꯇꯤꯟ ꯑꯕꯞ
ꯑꯣ ꯑꯩꯉꯣꯟꯗꯒꯤꯗꯤ ꯈꯔ ꯉꯜꯂꯦ ꯅꯪꯅ ꯌꯨꯝ ꯄꯥꯟꯕ
ꯎꯝ ꯅꯥꯏꯟꯇꯤꯟ ꯍꯦꯟꯕ
ꯑꯁ ꯑꯩꯈꯣꯏ ꯅꯨꯄꯤꯗꯤꯀꯣ ꯎꯝ ꯑꯗꯨꯒꯨꯝꯕ ꯃꯇꯝꯗ ꯄꯥꯟꯗ꯭ꯔꯗꯤ ꯑꯃꯨꯛ ꯐꯖꯅ ꯒ꯭ꯌꯥꯟ ꯇꯥꯈ꯭ꯔꯗꯤ ꯌꯨꯝ ꯄꯥꯅꯤꯡꯕꯒꯤ ꯋꯥꯈꯜ ꯂꯩꯇꯦꯒꯒꯥꯏ ꯍꯥꯏꯕꯗꯣ
ꯎꯝ ꯃꯥꯏ ꯍꯥꯏꯀꯣ ꯃꯤ ꯈꯔꯥꯁꯨ ꯌꯨꯝ ꯄꯥꯟ ꯕꯒꯤ ꯌꯨꯝ ꯄꯥꯟ ꯗ꯭ꯔꯤꯉꯩꯗ ꯅꯨꯡꯉꯥꯏꯕꯗꯣ ꯃꯈꯜ ꯌꯥꯝꯃꯤꯀꯣ ꯃꯈꯜ ꯑꯃꯅꯤꯀꯣ
ꯍꯟꯗꯂꯩ ꯑꯩꯅꯁꯨ ꯍꯥꯏꯔꯤꯅꯦꯗ ꯂꯩꯁꯥꯔꯤꯉꯩꯗ ꯅꯨꯡꯉꯥꯏꯕꯅ ꯃꯈꯜ ꯑꯃ ꯌꯨꯝꯄꯥꯟꯕ ꯂꯣꯏ ꯏꯆꯥ ꯂꯩꯕ ꯀꯥꯟꯗ ꯅꯨꯡꯉꯥꯏꯕꯅ ꯋꯥꯈꯜ ꯑꯃ ꯍꯥꯏꯅꯀꯣ
ꯎꯝ
ꯇꯧꯋꯦꯗꯅ
ꯏꯆꯥ ꯑꯣꯔꯒ ꯅꯨꯡꯉꯥꯏꯕ ꯑꯃ
ꯌꯨꯝ ꯄꯥꯟꯗ꯭ꯔꯤꯉꯩꯗ ꯅꯨꯡꯉꯥꯏꯕꯅ ꯑꯩꯈꯣꯏꯗ ꯀꯔꯤ ꯍꯥꯏꯁꯤꯔꯥ ꯐ꯭ꯔꯤꯗ ꯑꯗꯨꯝ ꯊꯥꯗꯣꯛꯑꯒ ꯑꯗꯨꯝ ꯂꯩꯕꯗꯣ ꯏꯃꯥ ꯏꯄꯥꯒꯤ ꯃꯈꯥꯗ ꯍꯧꯖꯤꯛꯅ ꯌꯨꯝ ꯄꯥꯟꯕ ꯂꯣꯏꯔꯦ ꯍꯥꯏꯕꯗꯅ ꯏꯋꯥ ꯏꯄꯨꯔꯣꯏꯕꯅ ꯑꯩꯕꯨ ꯅꯨꯡꯁꯤꯕ ꯅꯨꯡꯁꯤꯕꯤꯕꯒꯤ ꯅꯨꯡꯉꯥꯏ ꯉꯥꯏꯕ ꯑꯃꯥ ꯂꯩꯌꯦꯗꯅ ꯑꯩꯈꯣꯏꯃꯧꯁꯤꯡꯁꯦ
ꯑꯥꯗꯨꯅꯦ
ꯑꯃꯔꯣꯝꯗꯍꯥꯏꯔꯗꯤ ꯅꯨꯡꯉꯥꯏꯗ
ꯎꯎꯪꯝ ꯅꯣꯏ ꯀꯩꯅꯣ ꯀꯨꯕꯣꯛꯒ-ꯃꯃꯥꯒꯗꯤ ꯂꯩꯕ꯭ꯔꯥ
ꯑꯩꯒꯤ ꯏꯀꯨꯕꯣꯛꯇꯤ ꯂꯩꯢ ꯏꯅꯦꯝꯄꯣꯛꯇꯤ ꯂꯩꯇ꯭ꯔꯦ
ꯑꯣꯑꯣ ꯑꯩꯈꯣꯏꯗꯤ ꯁꯨꯅꯗꯤ ꯂꯩꯌꯦ
ꯍꯣꯏꯌꯦ ꯑꯩꯁꯨ ꯄꯥꯝꯃꯤꯅꯦ ꯁꯨꯅ ꯂꯩꯕꯗꯣ ꯑꯉꯥꯡꯁꯤꯡꯒ ꯐꯖꯅ ꯌꯦꯡꯁꯤ ꯕꯤꯕꯗꯣ
ꯑꯣꯑꯣ
ꯑꯩꯈꯣꯏꯗꯗꯤ ꯑꯥ ꯑꯩꯈꯣꯏꯗꯗꯤ